ꯁꯤ ꯀꯃꯝ ꯆꯦ
ꯔꯦꯕꯥ
ꯍꯜꯂꯣ ꯇꯥꯕ꯭ꯔ‌ꯣ
ꯇꯥꯏꯌ‌ꯦ ꯇꯥꯏ ꯀꯩꯗꯧꯔꯤꯒ‌ꯦ
ꯀꯩꯗꯧꯋꯤꯅꯣ ꯑ‌ꯣ ꯅꯪꯕꯨꯅꯦ ꯇꯥꯗ꯭ꯔꯣ
ꯐꯝꯃꯤꯅ‌ꯦꯗꯦ ꯐꯝꯃꯤꯅ‌ꯦ ꯅꯉꯣꯟꯗ ꯀꯣꯜ ꯇꯧꯔꯛꯏꯕ
ꯑꯣꯑꯣ ꯇꯥꯏꯕꯤ ꯆꯔꯕꯣ
ꯆꯥꯛꯔꯥ
ꯍꯣꯏ ꯆꯥꯛ ꯍꯥꯏꯕꯅꯤ ꯆꯥꯛ ꯆꯥꯗ꯭ꯔꯤꯕꯣ ꯅꯪꯕꯣ
ꯆꯥꯗ꯭ꯔꯤꯗ ꯍꯣꯔꯦꯟ ꯀꯣꯟꯅ ꯆꯥꯔꯒꯦ
ꯀꯩꯒꯤꯅꯣ ꯍꯧꯖꯤꯛ ꯊꯦꯡꯉꯦ ꯆꯥꯔ‌ꯣꯗꯅ
ꯆꯥꯛ ꯂꯥꯝꯗ꯭ꯔꯤꯕ ꯉꯁꯥꯏ ꯀꯩ ꯀꯩꯅꯣ ꯌꯥꯝ ꯆꯥꯁꯤꯜꯂꯨꯔꯦ ꯑꯗꯨꯒꯤ
ꯎꯝ ꯑꯦꯁ ꯆꯥꯛ ꯥꯂꯝꯗꯕꯒꯤ ꯑꯣꯏꯔꯝꯃ‌ꯣꯏꯗ ꯍ‌ꯦꯟꯖꯥꯡ ꯍꯥꯎꯇꯕꯒꯤ ꯑꯣꯏꯔꯝꯅꯤꯗ
ꯏꯟꯁꯥꯡꯁꯦ ꯈꯪꯗꯦꯗ ꯏꯟꯁꯥꯡꯁꯨ ꯍꯥꯎꯇꯕꯩ ꯍꯥꯏꯁꯤꯔꯥ
ꯅꯪꯅ ꯑꯃꯨꯛ ꯊꯣꯡꯕꯒꯤ ꯅꯪꯅ ꯑꯃꯨꯛ ꯆꯥꯅꯤꯡꯗꯕ ꯃꯥꯜꯂꯦꯗ ꯍ‌ꯦꯟꯖꯥꯡꯁꯦ
ꯎꯝ ꯗꯨꯒꯤ ꯑꯣꯏꯔ ꯃꯥꯟꯅꯦ
ꯑꯗꯨꯅꯦꯕ ꯑꯩꯈꯣꯏ ꯌꯨꯝꯗ ꯂꯥꯛꯂ‌ꯣ ꯑꯩ ꯉꯥ ꯊꯣꯡꯔꯒ ꯄꯤꯖꯒꯦ
ꯅꯪꯁꯨ ꯅꯪ ꯇꯨꯔꯦꯟꯒꯤ ꯉꯥ ꯐꯥꯏ ꯍꯥꯏꯔ ꯁꯨꯝꯄꯤ ꯄꯤꯔꯛꯇꯦ ꯑꯩꯁꯦ ꯇꯜꯂꯦꯅ
ꯏꯁ ꯅꯪ ꯂꯧꯕꯁꯨ ꯂꯥꯛꯑꯣ ꯍꯥꯏꯁꯨ ꯅꯪ ꯂꯥꯛꯇꯦꯅ
ꯅꯪꯗꯤ ꯍꯥꯏꯁꯨ ꯍꯥꯏꯔꯛꯇꯅ ꯑꯩ ꯀꯃꯥꯏꯅ ꯂꯥꯛꯇꯣꯏꯕ
ꯑꯩ ꯍꯥꯏꯔꯒ ꯑꯩ ꯉꯁꯤ ꯉꯥ ꯐꯥꯕ ꯆꯠꯀꯅꯤ ꯍꯣꯔꯦꯟ ꯑꯩꯅ ꯂꯥꯛꯕ ꯀꯥꯟꯗ ꯑꯃꯨꯛ ꯂꯥꯛꯑꯣ ꯍꯥꯏꯗꯨꯗꯤ ꯅꯪꯅ ꯂꯥꯛꯇꯕꯒꯤꯅꯤ
ꯅꯪꯗꯤ ꯍꯥꯏ ꯍꯧꯔꯗꯤ ꯐꯥꯒꯗꯕ ꯈꯪꯁꯨ ꯈꯪ ꯈꯪꯍꯜꯂꯛ
ꯑꯗꯨꯗꯤ ꯍꯌꯦꯡ ꯏꯕꯥꯅꯤ ꯆꯠꯁꯤꯔꯣ
ꯑꯩꯗꯤ ꯇꯨꯔꯦꯟꯗꯗꯤ ꯆꯠꯄ ꯍꯩꯔꯣꯏꯗ
ꯀꯩꯅꯣ ꯅꯪ ꯍꯥꯏꯇꯔꯁꯨ ꯑꯩ ꯂꯩ ꯁꯤꯗꯤ ꯅꯪꯒꯤꯗꯃꯛꯇꯤ
ꯑꯁ
ꯑꯩꯗꯤ ꯀꯤꯖꯩ
ꯍꯥꯝ ꯑꯩꯅ ꯍꯤꯡꯂꯤꯉꯩꯗꯤ ꯅꯪ ꯀꯔꯤꯝꯇ ꯅꯪ ꯀꯤꯒꯅꯨ ꯑꯦ ꯂꯩꯁꯤꯗꯤ
ꯑꯩꯗꯤ ꯏꯁ ꯑꯩ ꯂꯤꯟꯅ ꯆꯤꯛꯈ꯭ꯔꯗꯤ ꯅꯪ ꯀꯃꯥꯏꯟ ꯇꯧꯅꯤ ꯑꯗꯨꯗꯤ
ꯅꯪ ꯑꯗꯨ ꯑꯣꯏꯔꯁꯨ ꯑꯩꯅꯕꯨ ꯀꯩꯅꯣꯝ ꯀꯟꯕꯤꯗꯨꯅꯦ
ꯎꯝ ꯑꯩꯉꯣꯟꯗ ꯂꯤꯟ ꯍꯦꯛ ꯆꯤꯛꯑꯗꯤ ꯅꯪ ꯀꯃꯥꯏꯅ ꯇꯧꯗꯣꯏꯕ ꯑꯗꯨꯗꯤ
ꯑꯗꯨ ꯑꯣꯏꯇꯥꯔꯗꯤ ꯑꯩ ꯂꯤꯟꯗꯣ ꯑꯩ ꯑꯃꯨꯛ ꯑꯩꯅ ꯍꯥꯠꯇꯣꯏꯕ
ꯑꯦ ꯂꯤꯟꯗꯣ ꯍꯥꯠꯂ ꯆꯤꯛꯊ‌ꯣꯛꯈ꯭ꯔꯒ ꯑꯩꯉ‌ꯣꯟꯗ ꯃꯥꯒꯤ ꯄꯣꯏꯖꯟꯗ‌ꯣ ꯂꯣꯏ ꯆꯪꯈ꯭ꯔꯗꯤ ꯅꯪ ꯍꯥꯠꯇꯣꯛꯑ ꯀꯩ ꯀꯥꯟꯅꯕ ꯍꯧꯗꯣꯢꯕ ꯑꯗꯨꯗ
ꯍꯥꯟꯅ ꯍꯥꯟꯅꯅꯦ ꯂꯤꯟꯗꯣ ꯑꯩ ꯍꯥꯠꯇꯣꯛꯅꯤ ꯑꯗꯩ ꯃꯇꯨꯡꯗ ꯑ ꯅꯪꯕꯨ ꯑꯃꯨꯛꯀ ꯀꯟꯗꯣꯏꯅꯤ ꯍꯤꯡꯅꯤꯡꯉꯥꯏ
ꯏꯁꯁ ꯅꯪ ꯈꯪꯗꯣꯏꯉꯅ ꯍꯥꯟꯅꯁꯨ ꯊꯣꯛꯑꯗꯤ ꯀꯃꯥꯏꯅ ꯇꯧꯕ ꯑꯗꯨꯗꯤ
ꯑꯩ ꯈꯪꯉꯤꯗ ꯑꯩ ꯈꯪꯉꯤꯗ ꯅꯪ ꯈꯪꯅꯕꯒꯤꯅꯤ
ꯑꯣ ꯑꯣꯏꯕ꯭ꯔꯥ
ꯎꯝ
ꯐꯔꯦ ꯑꯗꯨꯗꯤ ꯅꯪ ꯀꯥꯏ ꯆꯠꯂꯤꯒꯦ
ꯑꯗꯨꯝ ꯂꯩꯔꯤꯗ ꯃꯦꯟ ꯔꯣꯗ ꯑꯩꯈꯣꯏ ꯌꯨꯝ ꯃꯅꯥꯛꯇ
ꯑꯩꯅ ꯅꯉꯣꯟꯗ ꯂꯥꯛꯈ꯭ꯔꯣ ꯍꯥꯏꯅ ꯐꯣꯟ ꯇꯧꯔꯒ ꯁꯨꯛ ꯄꯥꯏ ꯄꯥꯢꯗꯦꯗ ꯀꯩꯒꯤꯅꯣ
ꯑꯩꯈꯣꯏ ꯕꯣꯜ ꯌꯦꯡꯕꯒꯤꯅꯤꯅ
ꯕꯣꯜ ꯌꯦꯡꯕ ꯆꯠꯀꯅꯤ ꯍꯥꯏꯔꯁꯨ ꯍꯥꯏꯔꯝꯗꯦ ꯑꯩꯗꯤ ꯅꯉꯣꯟꯗ ꯁꯣꯝꯗ ꯀꯣꯏꯊꯤ ꯊꯤꯔꯒ ꯂꯩꯔꯦ
ꯍꯜꯂꯑꯣ ꯍꯧꯖꯤꯛꯇꯤ
ꯌꯨꯝ ꯇꯥꯏ ꯌꯨꯝ ꯆꯠꯂꯒꯦꯅ ꯊꯣꯛꯕꯅꯦ ꯑꯗꯨꯕꯨ ꯑꯩꯈꯣꯏꯅ ꯃꯁꯤꯅ ꯕꯨ ꯑꯃꯨꯛ ꯌꯦꯡꯉꯁꯤ ꯍꯥꯞꯀꯦ ꯂꯩꯕꯒꯤꯅꯦ
ꯅꯪ ꯌꯨꯝꯗ ꯕꯣꯜ ꯌꯦꯡꯕ ꯌꯥꯏꯅ ꯅꯪ ꯅꯃꯥꯟꯅꯕ ꯅꯃꯥꯟꯅꯕꯁꯤꯡ ꯀꯩ ꯍꯦꯗ ꯌꯦꯡꯗ꯭ꯔꯗꯤ ꯌꯥꯗ꯭ꯔꯦ ꯍꯥꯏꯕ ꯂꯩꯕ꯭ꯔꯅꯦ
ꯑꯩ ꯏꯇꯣꯝꯗ ꯕꯣꯜꯡꯇ ꯅꯨꯡꯉꯥꯏꯇꯦꯕ ꯑꯗꯨꯒꯤꯅꯤꯗ
ꯑꯁ ꯃꯤ ꯃꯌꯥꯝ ꯂꯩꯔꯤꯁꯤꯗꯤ ꯂꯥꯛꯑꯣ ꯌꯦꯡꯃꯤꯅꯅꯕ ꯅꯃꯥꯟꯅꯕꯁꯤꯡꯅ ꯍꯦꯟꯅ ꯂꯨꯕꯅ
ꯅꯣꯏꯒꯤ ꯕꯣꯜ ꯈꯨꯌꯦꯡꯗꯨꯗꯤ ꯅꯨꯡꯉꯥꯏꯇꯦꯕ ꯂꯥꯎꯁꯨ ꯂꯥꯎꯗꯦ ꯒꯣꯜ ꯆꯪꯉꯁꯨ ꯑꯗꯨꯝ ꯇꯨꯃꯤꯟꯅꯒ ꯂꯩ ꯑꯗꯨꯒꯤꯅꯤ
ꯑꯗꯨ ꯅꯪ ꯀꯗꯥꯏꯗ ꯌꯦꯡꯉꯁꯦ ꯑꯩ ꯂꯥꯛꯀꯦ ꯑꯗꯨꯗꯤ ꯍꯧꯖꯤꯛ
ꯂꯥꯎ ꯂꯥꯎ ꯑꯩꯈꯣꯏ ꯌꯨꯝꯒꯤ ꯃꯈꯥꯗ ꯀꯩꯅꯣ ꯒ꯭ꯔꯥꯎꯟ ꯂꯩꯕꯗꯨ ꯑꯗꯨꯗꯨꯒꯤ
ꯒ꯭ꯔꯥꯎꯟ ꯒ꯭ꯔꯥꯎꯟꯗꯨꯗ
ꯑ ꯒ꯭ꯔꯥꯎꯟ ꯃꯅꯥꯥꯛꯇꯥ
ꯒ꯭ꯔꯥꯎꯟ ꯃꯅꯥꯛꯇ ꯀꯅꯥ ꯑꯩꯈꯣꯏꯗ
ꯀꯩꯅꯣ ꯑꯩꯈꯣꯏ ꯏꯕꯥꯢ ꯈꯣꯏꯒꯤꯅꯦ
ꯅꯪ ꯂꯩꯔꯝꯃꯨꯀꯣ ꯃꯄꯥꯟꯗ ꯑꯩ ꯂꯥꯛꯇꯣꯏꯅꯦ
ꯎꯝ ꯂꯥꯛꯑꯣ ꯂꯥꯛꯑꯣ ꯁꯇꯤꯟ ꯄꯨꯈ꯭ꯔꯣ ꯂꯥꯛꯑꯣꯒꯣ ꯍꯣꯔꯦꯟ ꯑꯃꯨꯛ ꯅꯣꯡꯆꯨꯗꯤ ꯏꯕꯥꯅꯤ ꯐꯔꯛ ꯇꯥꯒꯅꯤ
ꯏꯁ ꯁꯇꯦꯟꯗꯨꯗꯤ ꯅꯪꯗ ꯄꯨꯗ꯭ꯔꯒꯗꯤ ꯀꯃꯥꯏ ꯄꯨꯕ ꯂꯥꯛꯇꯣꯏꯕ
ꯎꯝ
ꯅꯪ ꯌꯥꯝ ꯂꯥꯡꯉꯤꯀꯣ ꯍꯣꯔꯦꯟ ꯍꯣꯔꯦꯟ ꯂꯣꯏ ꯒꯥꯔꯗ ꯆꯠꯀꯅꯤꯀꯣ ꯏꯉꯣ ꯇꯥꯕ꯭ꯔꯣ
ꯍꯣꯏ ꯇꯥꯏ ꯇꯥꯏ ꯇꯥꯢ
ꯍꯣꯔꯦꯟ ꯅꯣꯏ ꯀꯠ ꯆꯠꯀꯅꯤꯀꯣ ꯑꯩꯗꯤ ꯈꯪꯗꯦ
ꯑꯦ ꯀꯔꯤꯒꯤꯅꯣ ꯂꯣꯏꯗ꯭ꯔꯤꯐꯥꯎ ꯌꯦꯡꯒꯅꯦ ꯏꯕꯥꯅꯤ ꯍꯧꯖꯤꯛꯇꯤ ꯐꯥꯔꯁ ꯍꯥꯞ ꯊꯣꯛꯈ꯭ꯔꯦ ꯁꯦꯀꯦꯟ ꯍꯥꯐꯇꯗꯤ ꯂꯣꯏꯔꯒ ꯑꯃꯨꯛ ꯏꯕꯥꯅꯤ ꯄꯨꯟꯅ ꯌꯨꯝ ꯆꯪꯅꯤꯡꯉꯥꯏꯅꯤ
ꯅꯪ ꯅꯪ ꯃꯅꯥꯛꯇ ꯃꯤ ꯀꯌꯥ ꯂꯩꯒꯦ ꯍꯧꯖꯤꯛ
ꯏꯇꯣꯝꯕꯔꯅꯤꯕ ꯑꯩ ꯀꯩꯅꯣ ꯑꯩ ꯍꯧꯖꯤꯛ ꯍꯩ ꯃꯍꯤ ꯊꯛꯒ ꯂꯩ ꯏꯁꯇꯤꯡ ꯍꯥꯏꯕ ꯍꯩ ꯃꯍꯤꯗꯣ ꯑꯗꯨ ꯊꯛꯑꯥ ꯂꯩ
ꯀꯩꯔꯤ ꯍꯥꯏꯕ ꯏꯁꯇꯤꯡ
ꯁꯇꯤꯡ ꯁꯇꯤꯡ ꯁꯇꯤꯡ ꯑꯦꯁ ꯇꯤ ꯑꯥꯏ ꯑꯦꯟꯖꯤ ꯁꯇꯤꯡ
ꯑꯗꯣ ꯃꯍꯤꯗꯣ ꯊꯛꯄꯗꯣ ꯃꯤ ꯍꯣꯁꯄꯤꯇꯥꯂꯥꯏꯁ ꯌꯥꯝ ꯇꯧꯋꯦ ꯍꯥꯏꯕꯅꯤꯀꯣ ꯅꯪ ꯀꯤꯗ꯭ꯔꯣ
ꯑꯩꯗꯤꯀꯣ ꯐꯖꯅ ꯐꯤꯗ ꯏꯁꯇꯤꯝ ꯂꯧꯊꯣꯛꯑ ꯑꯩꯗꯤ ꯊꯛꯄꯅꯦ
ꯏꯁ ꯅꯪ ꯍꯣꯔꯦꯟ ꯅꯪ ꯍꯥꯌꯦꯡꯀꯣ ꯍꯣꯁꯄꯤꯇꯥꯜꯗ ꯂꯩꯑꯦ ꯍꯥꯏꯗꯤ ꯑꯩꯗꯤ ꯈꯪꯗꯦꯍꯦ
ꯂꯩꯔꯣꯏꯗ ꯀꯩꯅꯣ ꯅꯪꯁꯤꯁꯨ ꯌꯥꯝ ꯀꯤꯕ ꯇꯥꯏꯞꯇ
ꯑꯩꯗꯤ ꯀꯤꯀꯣ ꯍꯌꯦꯡ ꯅꯪ ꯍꯣꯁꯄꯤꯇꯥꯜꯗ ꯂꯩꯑꯦ ꯍꯥꯏꯔꯗꯤ ꯍꯥꯏꯔꯗꯤ ꯑꯩꯗꯤ ꯈꯪꯗꯦꯍꯦ
ꯎꯝ ꯍꯣꯁꯄꯤꯇꯥꯜꯗ ꯂꯩꯔꯁꯨ ꯅꯪ ꯂꯩꯁꯤꯗꯤ ꯑꯩꯒꯤꯗꯃꯛꯇꯤ
ꯎꯝ ꯎꯝ ꯑꯗꯨ ꯑꯣꯏꯔꯁꯨ ꯑꯗꯨ ꯑꯣꯏꯔꯁꯨ ꯑꯗꯨ ꯐꯠꯇꯦ ꯍꯥꯏꯕꯗꯤ
ꯅꯪꯒꯤ ꯅꯨꯄꯨꯔꯣꯏꯕꯅ ꯍꯣꯁꯄꯤꯇꯥꯜꯗ ꯂꯩꯕ ꯀꯥꯟꯗ ꯅꯪ ꯀꯔꯝ ꯍꯥꯏꯅ ꯌꯨꯝꯗ ꯇꯨꯃꯤꯟꯅ ꯂꯩꯕ ꯉꯝꯗꯣꯏꯅꯣ
ꯑꯗꯣ ꯑꯩꯅ ꯐꯠꯇꯦ ꯊꯛꯀꯅꯨ ꯍꯥꯏꯗꯤ ꯊꯥꯛꯑꯣꯏ ꯊꯥꯛꯑꯣꯏꯗꯣꯏꯕ ꯈꯪꯉꯥꯕ
ꯏꯁꯤꯡ ꯉꯥꯛꯇꯪꯅꯤꯗ ꯑꯩꯩꯅ ꯊꯛꯂꯤꯁꯦ ꯀꯩꯅꯣ ꯅꯪꯁꯨ ꯑꯁꯤ ꯌꯥꯝ ꯁꯥꯎꯃꯜꯂꯤꯗ ꯑꯩ ꯅꯨꯄꯤꯁꯦ ꯃꯇꯨꯡꯗꯥ
ꯑꯗꯨ ꯅꯪ ꯉꯁꯤ ꯕꯣꯜ ꯂꯩ ꯍꯥꯏꯕꯗꯣ ꯀꯅꯥ ꯀꯅꯥꯔꯣ
ꯑꯁꯤ ꯕꯣꯜ ꯂꯩꯔꯤꯁꯦ ꯃꯦꯁꯤꯒ ꯏꯖꯤꯞꯅꯤ ꯑꯔꯖꯦꯟꯇꯤꯅꯥꯒ ꯏꯖꯤꯞ
ꯑꯣ ꯑꯗꯨ ꯅꯪ ꯀꯅꯥ ꯁꯞꯄꯣꯔꯠ ꯇꯧꯔꯤꯕ
ꯑꯩꯗꯤ ꯏꯖꯤꯞꯅꯦ ꯑꯇꯩꯗꯤ ꯅꯪꯅ ꯑꯥꯔꯖꯦꯟꯇꯤꯅꯥ
ꯅꯪ ꯏꯖꯤꯞ ꯑꯣꯏꯔꯗꯤ ꯑꯩ ꯑꯥꯔꯖꯦꯟꯇꯤꯅ ꯑꯣꯏꯔꯦꯅꯦ ꯑꯗꯨꯗꯤ
ꯕꯥꯅꯤꯗꯤ ꯑꯗꯨꯝ ꯌꯨꯝꯗ ꯅꯪꯅ ꯑꯥꯔꯖꯦꯟꯇꯤꯅꯥ ꯑꯣꯏꯗꯨꯗꯤ
ꯅꯪ ꯀꯩ ꯆꯥꯕ꯭ꯔꯥ ꯍꯥ
ꯍꯥꯥ
ꯅꯪ ꯆꯥꯕ꯭ꯔꯥ ꯍꯧꯖꯤꯛ
ꯀꯔꯤ ꯍꯥꯏꯕ
ꯅꯪꯅꯦ ꯅꯪ ꯍꯧꯖꯤꯛ ꯀꯩ ꯆꯥꯏꯔꯣ ꯍꯥꯏꯕ ꯅꯪꯒꯤ ꯅꯆꯤꯟꯗꯒꯣ ꯀꯩꯅꯣ ꯑꯝꯛꯇꯪꯗꯤ ꯅꯪ ꯎꯝꯃꯒ ꯂꯩ
ꯍꯣꯏ ꯑꯩ ꯀꯩꯃ ꯆꯥꯔꯤ ꯀꯟꯅ ꯍꯧꯖꯤꯛꯁꯤꯗ
ꯍꯥꯏꯔꯣ ꯍꯥꯏꯔꯣ ꯍꯥꯏꯔꯛꯑꯣ ꯑꯗꯨ ꯀꯩꯅꯣꯕ
ꯍꯥꯏꯒꯔꯦ ꯀꯩꯅꯣ
ꯍꯥꯏꯌꯣꯕ ꯀꯩꯅꯣꯕ ꯅꯪꯅ ꯍꯥ
ꯍꯥꯏꯔꯣꯏꯌꯦ ꯀꯔꯤꯒꯤ ꯍꯥꯏꯗꯣꯛꯇꯣꯏ ꯅꯪꯁꯨ ꯁꯇꯤꯡ ꯊꯛꯏꯗꯨꯗꯤ ꯑꯩꯁꯨ ꯑꯍꯥꯎꯕ ꯊꯛꯏꯕ ꯑꯩ ꯑꯍꯥꯎꯕ ꯆꯥꯔꯤꯕ ꯑꯩꯁꯨ ꯁꯨꯝ
ꯑꯩꯗꯤ ꯍꯣꯏ ꯑꯩꯅ ꯊꯛꯄꯗꯨꯗꯤ ꯍꯥꯏꯗꯣꯛꯏꯅ ꯃꯝ ꯃꯝ ꯃꯃꯤꯡꯗꯣ ꯅꯪꯅꯤ ꯍꯥꯏꯗꯣꯛꯀꯦꯅ ꯅꯪꯅ ꯆꯥꯔꯤꯕꯗꯣ ꯀꯩꯅꯣꯕ ꯍꯥꯏꯔꯛꯑꯣꯕ
ꯑꯩꯁꯨ ꯑꯩꯁꯨ ꯁꯥ ꯃꯔꯨ ꯀꯥꯟꯗ ꯆꯤꯛꯏ ꯁꯣꯝꯗ
ꯅꯪ ꯑꯗꯨꯃꯥꯏꯅ ꯆꯥꯅꯨꯀꯣ ꯅꯪ ꯆꯩ ꯆꯠꯅꯤꯀꯣ
ꯏꯁ ꯅꯪ ꯈꯪꯕ꯭ꯔꯅꯦ ꯑꯩꯅ ꯆꯥꯔꯤꯗꯣ ꯈꯪꯁꯨ ꯈꯪꯗꯦ ꯆꯩ ꯆꯔꯒꯗ
ꯈꯪꯉꯦ ꯈꯪꯉꯦ ꯕꯦꯝꯃꯥ ꯅꯆꯤꯟꯗꯣ ꯊꯤꯅꯨ ꯑꯩ ꯈꯪꯉꯦꯀꯣ ꯑꯩ ꯃꯤꯠ ꯑꯩ ꯃꯤꯠ ꯑꯪꯅꯛ ꯎꯒꯦ
ꯅ ꯃꯤꯒꯗ
ꯅꯪꯅ ꯅꯪꯅ ꯆꯥꯔꯤꯕꯗꯨꯣ ꯈꯪꯉꯤꯕ ꯑꯩ ꯗꯨꯀꯥꯟꯗ ꯌꯥꯝ ꯂꯩꯕꯅꯦ ꯅꯪꯅ ꯍꯧꯖꯤꯛ ꯆꯥꯔꯤꯕꯗꯨꯣ
ꯑꯦ ꯅꯪ ꯑꯗꯨ ꯍꯥꯏꯔꯗꯤ ꯂꯥꯛꯑꯅꯤꯍꯦ
ꯑꯦ ꯁꯨꯝ ꯁꯤꯁꯤꯂꯥꯛꯑꯅꯤ ꯀꯥꯏꯅ ꯍꯨꯔꯥꯟ ꯃ ꯃꯤꯅ ꯑꯩ ꯍꯨꯔꯥꯜꯂꯦ ꯍꯥꯏꯅ ꯍꯥꯏꯔꯣꯏꯦ ꯈꯪꯕ꯭ꯔꯣ
ꯅꯪ ꯊꯥꯖꯗ꯭ꯔꯗꯤ ꯑꯩ ꯐꯣꯇꯣ ꯊꯥꯔꯛꯀꯦ ꯑꯩꯅ ꯆꯥꯔꯤꯗꯣ ꯑꯩꯗꯤ ꯆꯖꯨꯐꯤ ꯆꯥꯕꯅꯤꯅ ꯆꯨꯔꯨꯐꯤ ꯈꯪꯕ꯭ꯔꯣ
ꯊꯥꯔꯛꯑꯅꯤ ꯊꯥꯔꯛꯅꯤ ꯌꯦꯡꯉꯤꯅꯦ
ꯐꯣꯟ ꯊꯝꯃꯀꯥꯟꯗ ꯍꯣꯔꯦꯟ ꯊꯥꯔꯛꯀꯦ ꯆꯨꯔꯐꯤꯗꯣ ꯏꯀꯟ ꯀꯟꯕꯗꯣ ꯁꯪꯒꯣꯝꯅ ꯆ ꯁꯪꯒꯣꯝꯅ ꯁꯦꯝꯕꯗꯣ ꯈꯪꯗ꯭ꯔ
ꯈꯪꯉꯤꯕ ꯈꯪꯉꯤꯕ ꯈꯪꯉꯤꯕ ꯈꯪꯉꯤꯕ ꯑꯗꯣ ꯑꯗꯨꯗ ꯅꯪꯅ ꯍꯣꯔꯦꯟ ꯇꯧꯗꯕꯁ ꯅꯪꯅ ꯆꯥꯕ ꯑꯃ ꯑꯗꯨꯒ ꯑꯗꯨꯅ ꯐꯣꯇꯣ ꯊꯥꯔꯛ ꯑꯗꯕ ꯑꯃ ꯈꯪꯉꯤꯕ ꯑꯩ ꯅꯪꯒꯤ ꯑꯥꯏꯗꯤꯑꯣꯣꯂꯣꯖꯤꯗꯣ
ꯑꯩꯅ ꯆꯥꯗꯕꯗꯣ ꯅꯉꯣꯟꯗ ꯀꯃꯥꯏꯅ ꯊꯥꯔꯛꯇꯣꯏꯅꯣ ꯑꯩꯅ ꯆꯥꯔꯦꯅ ꯊꯥꯔꯛ
ꯑꯩ ꯈꯪꯉꯤꯕ ꯑꯩ ꯈꯪꯉꯤꯕ ꯅꯪ ꯑꯗꯨꯃꯥꯏꯅ ꯇꯧꯕ ꯅꯍꯥꯟꯈꯩꯗꯒꯤ ꯑꯩ ꯈꯪꯉꯤꯕ ꯑꯗꯨꯃꯥꯏꯅ ꯇꯧꯅꯨꯕ
ꯏꯁꯁ ꯌꯥꯝ ꯈꯪꯕꯩ ꯇꯥꯕ
ꯀꯩꯅꯣ ꯈꯪꯗ꯭ꯔꯗꯤ ꯑꯩꯅ ꯈꯪꯉꯒ ꯍꯥꯏꯕ ꯋꯥꯅꯦ
ꯈꯪꯒꯗꯤ ꯅꯪ ꯑꯁꯤ ꯅꯪ ꯑꯁꯤꯗ ꯌꯦꯡꯕ ꯂꯥꯛꯑꯣꯅꯦ ꯑꯩꯈꯣꯏ ꯌꯨꯝꯗ ꯑꯗꯨꯗꯤ
ꯑꯗꯨꯒꯨꯝꯕ ꯑꯃ ꯆꯥꯒꯅꯣ ꯍꯥꯏꯕ ꯋꯥꯅꯤꯅ ꯑꯩꯅ ꯅꯨꯡꯁꯤꯅ ꯍꯥꯏꯕꯤꯕ ꯋꯥꯅꯤ
ꯅꯪꯅ ꯈꯜꯂꯤꯗꯣ ꯑꯃ ꯑꯩꯅ ꯆꯥꯜꯂꯤ ꯆꯥꯔꯤꯗꯨ ꯑꯃ ꯅꯪꯗꯣ ꯇꯧꯉꯥꯟꯈ꯭ꯔꯦ
ꯍꯣꯏ ꯍꯣꯏ ꯍꯣꯏ ꯍꯣꯏ ꯍꯣꯏ ꯐꯔꯦ ꯐꯔꯦ ꯑꯗꯨ ꯑꯣꯏꯔꯗꯤ ꯅꯪꯅ ꯉꯝꯖꯔꯣ ꯑꯩꯅ ꯑꯩ ꯑꯗꯨꯝ ꯂꯦꯞꯄꯒꯤ ꯌꯥꯏꯀꯣ
ꯍ ꯍꯣꯏ ꯅꯣ ꯕꯣꯜꯗꯣ ꯄꯨꯡ ꯀꯌꯥꯗ ꯍꯧꯗꯣꯏꯅꯣ
ꯕꯁꯦ ꯉꯥꯏꯍꯥꯛ ꯂꯩꯔꯒ ꯑꯃꯨꯛ ꯍꯥꯎ ꯍꯥꯎꯗꯣꯏꯅꯦ ꯏꯕ‌ꯦꯃ ꯅꯨꯡꯁꯤ ꯀꯤꯕꯤ
ꯑꯗꯣ ꯄꯨꯡ ꯀꯌꯥꯗꯅꯣ ꯍꯥꯏꯕ
ꯑꯩꯁꯨ ꯄꯨꯡ ꯑꯖꯦꯛꯗꯤ ꯌꯦꯡꯍꯧꯗ꯭ꯔꯦ ꯑꯗꯣ ꯉꯥꯏꯍꯥꯛ ꯂꯩꯔꯒ ꯃꯤꯅꯤꯠ ꯃꯉꯥ ꯑꯗꯨ ꯂꯩꯔꯒ ꯑꯃꯨꯛ ꯍꯧꯔꯒꯅꯤ ꯕꫭꯜꯗꯣ
ꯑꯗꯣ ꯅꯪ ꯑꯩꯅ ꯊꯣꯡꯕ ꯏꯟꯁꯥꯡꯗꯨꯗꯤ ꯍꯥꯎꯕ꯭ꯔꯣ ꯉꯁꯤ
ꯑꯥ ꯍꯥꯎꯏ ꯍꯥꯎꯏ
ꯅꯪ ꯑꯩꯅ ꯊꯣꯡꯧꯕ ꯏꯟꯆꯥꯎꯗꯣ ꯀꯩꯗꯣ ꯍꯥꯏꯔꯛꯑꯣꯅꯦ ꯑꯗꯨꯗꯤ
ꯅꯪ ꯊꯣꯡꯕ ꯍꯦꯟꯖꯥꯡꯒꯤꯗꯤ ꯀꯩꯅꯣ ꯀꯥꯡꯁꯣꯏꯅꯤꯅ ꯀꯥꯡꯁꯣꯏ ꯃꯥꯟꯅꯩ ꯑꯗꯨꯒ ꯑ‌ꯦꯂꯨꯝ ꯐ꯭ꯔꯥꯏꯅꯤ ꯑꯗꯨꯒ ꯃꯔꯣꯛ ꯑꯃꯦꯠꯄ ꯑꯃ ꯑꯗꯩꯗ